ꯎꯝ ꯌꯥꯔꯦ ꯃꯥ ꯅꯪ ꯅꯨꯄꯥ ꯃꯆꯥ ꯑꯣꯏꯔ ꯌꯥꯝ ꯏꯁ꯭ꯃꯥꯔꯠ ꯑꯣꯏꯗꯦꯀꯣ ꯑꯇꯩ ꯂꯥꯛꯑꯒꯅꯤ
ꯑꯁ ꯑꯩꯅ ꯍꯥꯏꯕꯗꯣ ꯈꯔ ꯈꯂꯣꯕ
ꯑꯗꯨꯒꯒꯨꯝꯕꯗꯣ ꯑꯗꯨꯝ ꯈꯜꯂꯒ ꯂꯩꯒꯅꯨ ꯑꯩꯒꯤꯗꯃꯛꯇꯤ ꯋꯥꯈꯜ ꯈꯟꯋꯥꯕꯤꯅ ꯅꯪꯅꯦ ꯅꯨꯄꯤ ꯊꯤꯕ ꯉꯝꯗ꯭ꯔꯒ ꯂꯩꯒꯗꯕꯗꯤ ꯈꯪꯗ꯭ꯔꯒ
ꯑꯗꯨꯒꯤ ꯋꯥ ꯅꯠꯇꯦ ꯑꯩ ꯆꯥꯛ ꯆꯥꯅꯤꯡꯉꯅꯦꯕ
ꯅꯆꯦꯒꯤꯗꯤ ꯋꯥꯠꯇꯦꯍꯦ ꯌꯝ ꯄꯥꯅꯤꯡꯗꯦ ꯍꯥꯏꯕ ꯋꯥꯅꯤ
ꯋꯥꯠꯇꯕ꯭ꯔꯣ
ꯎꯝ ꯋꯥꯠꯇꯦ ꯌꯥꯃꯦꯃꯦ
ꯅꯨꯡꯉꯥꯏꯈꯤꯗ꯭ꯔꯦ ꯗꯀꯣ ꯅꯪꯁꯦ ꯀꯩꯒꯤ ꯌꯥꯗ꯭ꯔꯤꯅꯣ ꯏꯃꯨꯡꯅ
ꯑꯩꯈꯣꯢ ꯏꯃꯨꯡꯅ ꯆꯠꯍꯟꯗꯕ ꯋꯥꯅꯦꯕ ꯅꯠꯇꯔꯗꯤ
ꯑꯁ ꯉꯥꯏ ꯑꯁ ꯉꯥꯏꯕꯁꯤꯡꯗ ꯋꯥꯔꯝꯃꯅꯤꯗ ꯑꯗꯨꯗꯤ
ꯋꯥꯈ꯭ꯔꯦꯕ ꯅꯪꯒꯨꯝꯅ ꯅꯪꯅ ꯆꯥꯛ ꯆꯥꯅꯤꯡꯕꯒꯨꯝꯅ ꯃꯣꯏꯁ
ꯑꯗꯨꯅꯦ ꯑꯩꯁꯨ ꯑꯁ ꯌꯥꯝ ꯋꯥꯈ꯭ꯔꯦꯗ
ꯋꯥꯅ ꯉꯥꯏꯔꯤꯕꯅꯤ
ꯂꯥꯟ ꯑꯃꯨꯛ ꯍꯧꯗꯣꯏꯅꯣ ꯀꯣ
ꯀꯔꯤ
ꯂꯥꯟ ꯑꯃꯨꯛ ꯍꯧꯗꯅ
ꯎꯝ ꯀꯔꯤ ꯂꯥꯟꯅꯣ
ꯑꯁ ꯋꯥꯅ ꯉꯥꯏꯔꯒ
ꯀꯔꯤ ꯂꯥꯟꯅꯣ
ꯑꯁ ꯍꯧꯖꯤꯛ ꯍꯧꯖꯤꯛ ꯊꯣꯛꯏꯁꯤꯗꯤ
ꯏꯆꯦ ꯉꯥꯏꯔꯤꯅꯤꯀꯣ ꯑꯩ
ꯉꯥꯏꯌꯣ ꯉꯥꯏꯌꯣ ꯉꯥꯏꯒꯗꯕꯅꯤ ꯉꯥꯏꯕ ꯀꯜꯂꯨ ꯍꯥꯏꯌꯦ ꯉꯥꯏꯕ ꯀꯜꯂꯗꯤ ꯍꯣꯏꯅ ꯀꯩꯅꯣ
ꯑꯁ ꯁꯥꯔꯤ ꯑꯃꯨꯛ ꯑꯣꯏꯗꯅ ꯌꯨꯝꯗ ꯑꯗꯨꯝ ꯂꯩꯔꯒꯗꯤꯀꯣ ꯁꯣꯏꯔꯦ
ꯌꯨꯝ ꯃꯌꯨꯝ ꯄꯥꯟꯅꯤꯡꯉꯥꯏ ꯀꯟꯅ ꯄꯩꯁꯥ ꯇꯥꯜꯂꯤꯁꯦ ꯅꯪ ꯈꯪꯗ꯭ꯔꯣ
ꯅꯪ ꯅꯠꯇꯦꯅꯦ ꯄꯩꯁꯥ ꯇꯥꯜꯂꯗꯨꯢꯁꯦ
ꯁꯤ ꯑꯉꯥꯡꯁꯤ ꯌꯥꯝ ꯋꯥꯒꯗꯧꯔꯤ ꯋꯥꯔꯛꯄ
ꯅꯪ ꯑꯁ ꯌꯥꯝ ꯒ꯭ꯌꯥꯟ ꯇꯥꯈ꯭ꯔꯦꯗꯀꯣ ꯄꯩꯁꯥꯒ ꯇꯥꯟꯗꯅ ꯌꯨꯝ ꯄꯥꯟꯅꯤꯉꯥꯢ ꯅꯪꯅꯦꯕ ꯇꯧꯗꯣꯏꯁꯦ ꯅꯨꯄꯥ ꯅꯠꯇꯦꯕ
ꯑꯁ ꯁꯤ ꯅꯨꯄꯥꯁꯤꯗꯤ
ꯑꯉꯥꯡꯒꯤꯔꯣ
ꯑꯉꯥꯡ ꯃꯆꯥꯁꯦ ꯒ꯭ꯌꯥꯟ ꯇꯥꯗꯦꯅꯦ ꯀꯃꯥꯥꯢ ꯍꯥꯏꯁꯤꯔ
ꯑꯗꯨꯅꯦ ꯌꯥꯝ ꯉꯥꯡꯕꯗꯣ ꯌꯥꯝ ꯋꯥꯕ꯭ꯔꯥ
ꯎꯝ ꯀꯔꯤ ꯌꯦꯟꯁꯥꯡ ꯊꯣꯡꯉꯤꯅꯣ ꯅ ꯅꯆꯦꯗꯤ
ꯈꯪꯗꯦ ꯑꯩ ꯃꯄꯥꯟ ꯑꯥ ꯃꯄꯥꯟ ꯂꯩꯅꯦ
ꯀꯩꯒꯤꯅꯣ ꯅꯣꯏ ꯅꯆꯦ ꯃꯃꯥꯡꯗ ꯅꯆꯦꯕꯨ ꯀꯣꯜ ꯇꯧꯕ ꯀꯤꯈ꯭ꯔꯕꯣ ꯅꯪꯕꯨ
ꯑꯥ ꯑꯗꯨ ꯅꯠꯇꯦꯗ ꯑꯩ ꯅꯨꯡꯗꯥꯡ ꯈꯨꯗꯤꯡ ꯇꯧꯋꯦ ꯃꯋꯥꯂꯧꯗꯦ
ꯏꯁ ꯑꯗꯨꯃꯥꯏꯅꯗꯤ ꯍꯥꯏꯒꯅꯣꯗ ꯅꯆꯦ ꯈꯣꯏꯕꯨ
ꯅꯠꯇꯦ ꯑꯗꯨꯝ ꯇꯧꯋꯦ ꯍꯥꯏꯕꯅꯤꯗ
ꯑꯁꯤꯒꯤꯗꯃꯛꯇ
ꯅꯠꯇꯦ ꯑꯁ ꯑꯁꯤꯁꯨ ꯅꯠꯇ꯭ꯔꯗꯁꯨ ꯑꯇꯩꯁꯨ ꯇꯧꯋꯤ ꯑꯗꯨꯝ
ꯅꯪꯁꯤ ꯑꯉꯥꯡꯁꯦ ꯊꯛꯁꯤ ꯈꯥꯁꯤ ꯌꯥꯝ ꯈꯪꯗꯕ ꯑꯉꯥꯡ ꯑꯣꯏꯔꯝꯅꯤꯅꯦ ꯁꯤ ꯑꯉꯥꯡꯁꯦ
ꯑꯁ ꯇꯥꯅꯤꯡꯗꯦꯗ
ꯑꯗꯨꯗꯤꯅ ꯅꯪꯅ
ꯇꯧꯋꯦ ꯍꯥꯏꯕꯅꯤꯗ ꯍꯜꯂꯣ
ꯎꯝ ꯇꯥꯏꯌꯦ
ꯑꯁ ꯀꯩꯅꯣ ꯋꯥ
ꯀꯩꯅꯣ ꯋꯥꯔꯤ ꯁꯥꯔꯤꯁꯤꯗꯤ ꯅꯪꯅ ꯁꯥ ꯁꯥꯔꯒ ꯑꯩꯉꯣꯟꯗ ꯋꯥ ꯉꯥꯡꯗꯦ ꯍꯥꯏ ꯑꯗꯨ ꯑꯃꯨꯔꯛꯇ ꯃꯤ ꯑꯅꯤ ꯄꯨꯟꯅ ꯋꯥꯔꯤ ꯁꯥꯟꯅꯕ ꯌꯥꯕ꯭ꯔꯥ ꯍꯥꯏꯕ
ꯌꯥꯏꯌꯦ ꯌꯥꯏꯌꯦꯦ ꯀꯅꯥ ꯊꯤꯡꯕ꯭ꯔꯥ
ꯌꯥꯗꯌꯦ
ꯀꯅꯥ ꯊꯤꯡꯕꯅꯣ ꯑꯩ ꯇꯧꯒꯦ
ꯏꯁ ꯑꯣꯏꯒꯗꯤ ꯄꯥꯊꯣꯛꯄꯒ ꯃꯥꯟꯂꯒ ꯍꯧꯖꯤꯛꯀꯥꯟꯒꯤ ꯑꯉꯥꯡꯁꯤꯡꯁꯦ ꯑꯗꯨ ꯈꯛꯇꯅꯤ
ꯇꯥꯅꯤꯡꯉꯦꯅ ꯑꯗꯨꯒꯒꯨꯝꯕ ꯇꯧꯗꯦꯗꯤ
ꯇ ꯍꯅꯁꯨ ꯇꯕꯨꯅꯤ ꯑ ꯇꯕꯁꯨꯣꯏ ꯌꯥꯝꯝ ꯑꯣ ꯃꯤꯔꯤ
ꯒ꯭ꯌꯥꯟ ꯇꯥꯕꯅꯦ ꯁꯨꯝꯁꯨ ꯁꯨꯝ ꯇꯧ ꯇꯧꯋꯦ ꯑꯗꯨꯒꯨꯝꯕ
ꯎꯝ ꯎ ꯑꯣꯏꯔꯗꯤ ꯌꯥꯝ ꯐꯩ ꯒ꯭ꯌꯥꯟ ꯇ ꯒ꯭ꯌꯥꯟ ꯇꯥꯔꯗꯤ ꯌꯥꯝ ꯐꯔꯕꯅꯤꯅꯦ
ꯍꯗꯅꯦ ꯑꯗꯨꯒꯤꯅꯦ ꯆꯥꯛ ꯆꯥꯕ ꯂꯥꯛꯑꯣ ꯑꯗꯨꯒꯤꯅꯦ ꯑꯩ ꯁꯨꯇꯤ ꯉꯥꯏꯌꯣ ꯍꯥꯏꯔꯤꯁꯦ ꯑꯩꯒꯤ ꯍꯥꯏꯕꯗꯤ ꯁ꯭ꯀꯨꯜ ꯄ꯭ꯔꯖꯦꯟ ꯑꯦꯕ꯭ꯔꯤꯗꯦ ꯇꯧꯋꯦꯕ ꯑꯩꯗꯤ ꯔꯤꯒꯨꯂꯔꯅꯦꯕ ꯑꯩꯗꯤ
ꯎꯝ
ꯑꯗꯨꯒꯤ ꯑꯁ ꯀ꯭ꯂꯥꯁ ꯃꯤꯁ ꯇꯧꯕ ꯌꯥꯗꯦꯕ
ꯎꯝ ꯑꯥꯎ ꯋꯦꯗꯔ ꯅꯨꯡꯉꯥꯏꯕ꯭ꯔꯥ ꯎꯝꯣꯏ ꯂꯩꯐꯝꯗꯗꯤ
ꯑꯣ ꯑꯥ ꯑꯁꯤ ꯅꯨꯡꯁꯥ ꯊꯣꯛꯑꯦ ꯍꯧꯖꯤꯛꯇꯤ
ꯎꯝ ꯀꯁ ꯅꯨꯡꯁꯥꯌꯥ ꯅꯨꯡꯁꯥ ꯊꯣꯛꯑꯦ ꯑꯩꯈꯣꯏꯗꯁꯨ
ꯎꯝ ꯑꯁ ꯉꯔꯥꯡ ꯅꯍꯥꯟꯗꯤ ꯑꯁ ꯅꯣꯡꯗꯣ ꯃꯪꯉꯒ ꯅꯣꯡ ꯇꯥꯔꯒ ꯂꯩ
ꯉꯁꯤꯒꯤꯈꯤꯇꯅꯦꯗꯣ ꯑꯃꯨꯛ
ꯑꯩꯈꯩꯁꯨ ꯉꯔꯥꯡꯗꯒꯤ ꯋꯦꯗꯔꯁꯨ ꯑꯩꯈꯣꯏ ꯌꯥꯝ ꯅꯨꯡꯉꯥꯏꯕ ꯍꯧꯥꯎꯋꯦ
ꯏꯪꯗꯤ ꯏꯪꯉꯦ ꯅꯣꯡꯃ ꯅꯣꯡ ꯃꯥꯡꯅꯗꯗꯤ
ꯎꯝ ꯑꯗꯨ ꯅꯨꯡꯉꯥꯏꯇ꯭ꯔꯣ
ꯎꯝ ꯅꯣꯏꯗꯤ ꯁꯥꯕꯁꯦ ꯁꯥꯕꯣꯏꯀꯣ ꯑ ꯍꯜꯂꯣ ꯍꯜꯂꯣ
ꯇꯥꯕ꯭ꯔꯣ
ꯑꯣ ꯍꯣ ꯇꯥꯏ ꯇꯥꯏ ꯑꯁ ꯇꯥꯕ꯭ꯔꯣ ꯁꯨꯝꯈꯣꯡ ꯈꯨꯝꯗꯦ
ꯎꯝ ꯍꯗ ꯀ ꯑꯁꯤꯁꯤꯗ ꯂꯣꯏꯔꯝꯗꯥꯏ ꯑꯣꯏꯕꯒꯤ ꯑꯗꯨꯒꯨꯝꯕꯁꯨ ꯈꯨꯝꯕꯗꯣ ꯅꯨꯡꯉꯥꯏꯇꯕꯅꯤ ꯉꯔꯥꯡꯁꯨ ꯌꯥꯝ ꯇꯧꯕꯅꯦ ꯑꯩꯈꯣꯏꯣꯏ ꯃꯨꯟꯅꯅꯕꯗꯣ ꯎꯝꯜ ꯀꯩꯁꯨ ꯍꯧꯖꯤꯛꯇꯨꯗꯤ ꯈꯔ ꯐꯩꯌꯦ ꯌꯥꯝ ꯐꯩꯌꯦ ꯍꯥꯏꯕꯗꯤ ꯑꯩꯒꯤꯒꯨꯝꯕꯁꯦ ꯃꯤ ꯌꯥꯝꯗꯦꯗꯅꯀꯣ ꯍꯥꯏꯗꯤ ꯅꯨꯡꯗꯥꯡꯒꯨꯝꯕ ꯑꯩꯈꯣꯏ ꯃꯇꯝ ꯂꯩꯌꯦꯗꯅ ꯑꯩꯈꯣꯏꯒꯤ
ꯑꯗꯨꯣ ꯑꯗꯨꯅ ꯅꯪ ꯑꯁꯤꯁꯨ ꯍꯥꯏꯕ ꯑꯅꯤꯔꯛ ꯁꯨꯔꯦ
ꯇꯂ ꯑꯅꯤ ꯑꯣꯏꯒꯦꯔꯥ ꯑꯍꯨꯝ ꯑꯣꯏꯒꯦꯔꯥ ꯀꯔꯤ ꯋꯥꯔꯤ ꯁꯥꯗꯣꯏꯅꯣ ꯅꯪꯒꯤ ꯅꯪꯒꯤ ꯒꯤ ꯆ ꯆꯥꯕ ꯋꯥꯔꯤ ꯈꯛꯇ ꯂꯤꯔ ꯂꯩꯕꯗꯣ ꯅꯪꯗꯤ ꯇꯔꯥꯃꯉꯥ
ꯑꯗꯨ ꯑꯣꯏꯔꯁꯨ ꯑꯩꯗꯤ ꯋꯥꯔꯤꯗꯨ ꯅꯪꯒꯤꯒ ꯈꯔ ꯗꯤꯐ꯭ꯔꯦꯟꯁ ꯂꯩꯀꯣ ꯑꯗꯨꯒꯤ
ꯁꯤ ꯌꯥꯔꯦꯗ
ꯑꯩꯒꯤꯗꯤ ꯏꯟꯇꯔꯦꯁꯇꯤꯡ ꯇꯧꯗ꯭ꯔꯣ ꯅꯪꯒꯤ ꯂꯨꯍꯣꯡꯅꯕꯁꯨ ꯁꯥꯕꯤ ꯏꯆꯦ ꯆꯍꯤꯗꯣ ꯐꯖꯅ ꯊꯤꯌꯣꯕ ꯑ ꯌꯥꯝ ꯂꯤꯈ꯭ꯔꯦꯕ
ꯑꯁ ꯁꯤ ꯃꯤꯁꯤꯀꯣ ꯃꯤꯉꯣꯟꯗ ꯑꯗꯨꯃꯥꯏ ꯅꯣꯛ ꯊꯤꯒꯅꯨ ꯅꯪ ꯑꯣꯏꯅ ꯅꯨꯄꯤ ꯊꯤꯕ ꯐꯪꯗ꯭ꯔꯒ ꯂꯩꯅꯤ
ꯇꯤ ꯁꯤꯔꯣ ꯍꯥꯏꯕꯅꯦ
ꯑꯩꯅ ꯊꯤꯗꯣꯏꯔꯗꯣ ꯅꯨꯄꯤꯅ ꯊꯤꯕ꯭ꯔꯣ
ꯑꯁ ꯑꯗꯨ ꯑꯣꯏꯔꯁꯨ ꯅꯪꯅ ꯈꯪꯅꯕ ꯂꯩꯔꯗꯤ ꯍꯥꯏꯕ ꯌꯥꯏ ꯀꯩꯅꯣ
ꯂꯩꯌꯦꯅꯣ ꯀꯩꯅꯣ ꯑꯗꯨ ꯄꯩꯁꯥ ꯄꯤꯌꯣ ꯑꯩ ꯆꯠꯈ꯭ꯔꯒꯦ
ꯑꯗꯣ ꯃꯥ ꯅꯝꯕꯔ ꯄꯤꯔꯛꯑꯣ ꯑꯩ ꯍꯥꯏꯕꯤꯒꯦ
ꯗꯔ ꯗ ꯇꯥꯏꯕ ꯄꯥꯟꯔꯅꯤ
ꯆꯠꯈ꯭ꯔꯣ ꯍꯥꯏꯅ
ꯏ ꯁꯤ ꯍꯥꯏꯔꯦ
ꯂꯍꯅꯣ
ꯍꯣꯏ ꯅꯥ ꯀꯩꯅꯣ
ꯑꯁ ꯐꯖꯩꯅꯦ ꯅꯨꯡꯉꯥꯏꯗꯧꯔꯤ ꯆꯥꯛ ꯆꯥꯕꯁꯦ
ꯎꯝꯥꯏꯗꯧꯔꯤ ꯅꯣꯏ ꯆꯥꯛ ꯆꯥꯅꯤꯡꯉꯥꯏ ꯑꯩ ꯂꯨꯍꯣꯡꯗ꯭ꯔꯗꯤ ꯀꯔꯤꯔꯣ
ꯑꯗꯨꯅꯤ
ꯅꯣꯏꯒꯤ ꯃꯥꯡꯃꯟꯗ꯭ꯔꯣ
ꯑꯁ ꯑꯗꯨ ꯅꯨꯃꯤꯠꯇ ꯐꯖꯅ ꯃꯨꯛ ꯋꯥꯡꯗꯧꯗꯣꯏꯅꯦ
ꯎꯝ ꯅꯪꯁꯦ ꯑꯃꯨꯛ ꯋꯥꯡꯅꯕ ꯋꯥꯈꯜ ꯂꯩꯃꯟꯕꯒꯤ
ꯇꯧꯅꯤꯡꯉꯤꯅꯦ ꯃꯨꯛꯕꯥꯡꯉꯁꯦ
ꯀꯃꯥꯏꯅ ꯇꯧꯁꯤꯒꯦ
ꯀꯩꯀꯩ ꯌꯦꯟꯁꯥꯡ ꯊꯣꯡꯅꯣꯏꯅꯁꯦ ꯇꯥꯔꯕꯣ
ꯎꯝ
ꯀꯩꯀꯩ ꯌꯦꯟꯁꯥꯡ ꯊꯣꯡꯗꯣꯏꯅꯣ
ꯑ ꯈꯗꯦ ꯍꯣꯏꯗ ꯍꯤꯗꯥꯥꯛ ꯊꯣꯡꯈ꯭ꯔꯦ ꯍꯥꯏ ꯑꯗꯨꯗꯤ
ꯅꯠꯇꯦ ꯑꯁꯤ ꯉꯁꯤ ꯍꯥꯏꯕ ꯅꯠꯇꯦ ꯑꯗꯨ ꯅꯨꯃꯤꯠꯇꯣ ꯂꯨꯍꯃ ꯅꯨꯃꯤꯠꯇꯣ
ꯑꯗꯨ ꯅꯨꯃꯤꯠꯇꯤꯗꯤ ꯑꯩ ꯈꯪꯗ꯭ꯔꯥ
ꯑꯍ ꯅꯪ ꯈꯪꯗ꯭ꯔꯗꯤ ꯀꯅꯥꯅꯣ
ꯑꯗꯨ ꯅꯨꯃꯤꯠꯇꯤꯃꯤ ꯌꯥꯝ ꯊꯦꯡꯗꯅ ꯃ ꯀꯩꯅ
ꯆ ꯔꯍꯃꯜ ꯂꯅꯤ ꯑ ꯏꯅꯣ ꯅꯤꯡ ꯁ ꯉꯥꯡ ꯀꯗꯦ
ꯅꯝꯕꯔ ꯄꯤꯔꯛꯎꯀꯣ ꯏꯆꯦ ꯑꯩ ꯍꯥꯏꯕꯤꯔꯒꯦ ꯐꯖꯅ ꯑ ꯂꯣꯍꯕ ꯅꯨꯃꯤꯠꯇꯣ ꯈꯔ ꯉꯟꯅ ꯐꯤꯛꯁ ꯇꯧꯈ꯭ꯔꯣꯅ ꯑꯔꯦ
ꯑꯔꯥꯏꯇꯥꯟ ꯅꯣꯏ ꯏꯂꯣꯗ ꯑꯔꯥꯏꯇ ꯍꯣꯇꯦꯅꯦ
ꯅꯠꯇ ꯃ ꯇ ꯑ
ꯑꯔꯩ ꯑꯔꯥꯏ
ꯍꯥ
ꯑꯥ ꯀꯩ ꯍꯥꯏꯒꯦ ꯂꯣꯏꯔꯦ ꯑꯩꯗꯤ ꯂꯕ꯭ꯂꯦꯡꯀꯦꯠ ꯑꯅꯤꯁꯨ ꯁꯨꯕ ꯂꯣꯏꯔꯦ
ꯑꯣ
ꯆꯛꯇ ꯊꯣꯡꯕ ꯂꯣꯏꯔꯦ ꯍꯧꯖꯤꯛꯇꯤ ꯅꯝꯕꯨ ꯈꯨꯝꯕ ꯂꯣꯏꯔꯗꯤ ꯏꯔꯨꯔ ꯆꯥꯛ ꯊꯣꯡ ꯆꯥꯛ ꯆꯥꯔꯒ ꯐꯤꯔꯣꯟ ꯍꯥꯞꯄꯔꯒ ꯆꯠꯈ꯭ꯔꯅꯤ ꯃꯆꯦ ꯅꯪ ꯐꯦꯁꯕꯨꯛ ꯄꯥꯏꯗ꯭ꯔꯣ
ꯇꯥꯏꯌꯦ
ꯎꯝ ꯅꯆꯦꯕꯨ ꯐꯦꯁꯕꯨꯛꯇ ꯁꯞꯄꯣꯔꯠ ꯇꯧꯀꯣ ꯑꯗꯨꯗꯁꯨ ꯑꯩ ꯄꯩꯁꯥ ꯇꯥꯜꯂꯤ ꯑꯗꯨꯝ
ꯀꯦꯕꯁ
ꯐꯖꯗ꯭ꯔꯁꯨ ꯎꯝ ꯐꯖꯗ꯭ꯔꯁꯨ ꯂꯥꯏꯛ ꯁꯞꯁꯀ꯭ꯔꯥꯏꯕꯇꯤ ꯅꯪ ꯇꯧꯕ ꯉꯝꯃꯣꯏ
ꯐꯣꯂꯣꯁꯨ ꯑꯅꯤ ꯑꯍꯨꯝ ꯇꯧꯕꯤꯒꯦ
ꯇꯑꯣ ꯇꯑꯣ ꯇꯧ ꯀꯣ
ꯑꯣ ꯇꯔꯨꯛ ꯇꯔꯥ ꯇꯔꯦꯠ ꯇꯔꯦꯠ ꯇꯔꯦꯠ ꯇꯔꯦꯠ ꯇꯧꯕꯤꯒꯦ
ꯎꯝ ꯏꯒꯥꯡꯁꯤꯦ ꯌꯦꯡꯉꯅꯤ ꯑꯁꯤꯕꯨ ꯊꯥꯖꯕ ꯌꯥꯔꯤꯕ꯭ꯔꯕ
ꯑꯣꯍꯣ ꯑꯩ ꯍꯧꯖꯤꯛ ꯇꯧꯕꯤꯔꯒꯦ
ꯊꯥꯖꯕ ꯌꯥꯔꯤꯕ꯭ꯔꯣ ꯁꯤꯕꯣ
ꯊꯥꯖꯕ ꯌꯥꯏ ꯑꯩ ꯊꯥꯖꯗꯕ꯭ꯔꯣ ꯍꯥꯏꯁꯦ
ꯑꯣ ꯀꯩꯅꯣ ꯏꯝꯐꯥꯜ ꯏꯝꯐꯥꯜꯗ ꯅꯪ ꯍꯟꯗꯛꯇꯤ ꯅꯣꯏꯒꯤ ꯀꯔꯤꯅꯣ ꯌꯥꯝ ꯍꯥꯎꯔꯕꯔꯕꯅꯤꯅ
ꯑ
ꯎꯝ ꯍꯩꯅꯧ ꯃꯌꯥꯝ ꯊꯣꯛꯛꯑꯝꯅꯤꯅꯀꯣ
ꯑꯁ ꯍꯥꯏꯅꯎꯗꯣ ꯎꯗꯦ ꯇꯥꯏꯗ
ꯍꯥꯏꯕ꯭ꯔꯥ ꯅꯪꯗꯤ ꯀꯥꯏ ꯂꯩꯕꯒꯤꯔꯣ ꯑꯗꯨꯗꯤ ꯍꯥꯏꯩꯅꯧ ꯌꯥꯝ ꯌꯥꯝ ꯆꯥꯎꯋ ꯑꯌꯨꯛꯇ ꯍꯛꯆꯥꯡ ꯌꯥꯝ ꯐꯕꯅꯤ ꯇꯄꯥꯛ ꯇꯝꯄꯥꯛꯇꯅꯤꯅꯦ ꯍꯩꯅꯧ ꯌꯥꯝꯃꯤꯁꯦ
ꯑꯁ ꯀꯗꯥ ꯍꯥꯏꯗ ꯅꯗ
ꯅꯪꯗꯤ ꯀꯔꯝꯕ ꯇꯝꯄꯥꯛꯇ ꯂꯩꯕ꯭ꯔꯣ ꯑꯩꯁꯨ ꯃꯆꯤꯟꯊꯤꯅꯣ ꯑꯩꯈꯣꯏꯅ ꯏꯝꯐꯥꯜ ꯂꯩꯔꯤꯉꯩꯗꯣ ꯋꯥꯠꯇꯦ ꯀꯩꯅꯣ ꯏꯁ ꯌꯥꯔꯦ
ꯅꯪ ꯂꯩꯕ ꯃꯐꯝꯒ ꯑꯩ ꯂꯩꯕ ꯃꯐꯝꯒ ꯑꯃꯅꯗꯤ ꯀꯩꯅꯣ
ꯎꯝ ꯑꯗꯨꯒꯤ ꯑꯣꯏꯔꯝꯅꯦꯕ ꯁꯦꯡꯕꯗꯤ ꯌꯥꯝꯕꯅꯦꯕ ꯇꯝꯄꯥꯛꯇꯗꯤ ꯑꯁꯤ ꯂꯥꯡꯒꯣꯜ ꯣꯝꯗ ꯀꯔꯤ ꯑꯦ ꯑꯩꯅ ꯂꯩꯕ ꯂꯣꯏꯅꯃꯛꯇ ꯌꯥꯝꯕꯅꯦ
ꯑꯗꯨꯗꯤ ꯅꯦꯛꯁ ꯃꯟ ꯍꯣꯡꯗꯣꯛꯄ ꯇꯥꯔꯦ
ꯎ ꯅꯪꯗꯤ ꯑꯥ ꯀꯥꯆꯤꯟꯗ ꯂꯩꯕ ꯃꯥꯜꯂꯦ ꯑꯗꯨꯗꯤ
ꯑꯗꯨꯅꯦ ꯑꯩꯗꯤ ꯑꯩꯈꯣꯏꯗꯤ ꯀꯠꯆꯤꯟꯕ ꯂꯩꯔꯤꯁꯦ ꯑꯗꯨꯒꯤ ꯎꯗꯤ ꯎꯔꯤꯕ ꯍꯩꯅꯧ ꯑꯃ ꯑꯅꯤꯒꯤ
ꯍꯥꯏꯗꯤ ꯏꯟꯁꯥꯡ ꯉꯥꯎꯔꯗꯤ ꯌꯥꯔꯦ ꯁꯤꯅꯦꯕ ꯅꯠꯇ꯭ꯔꯥ
ꯎꯝ ꯑꯦꯟꯁꯥꯡꯒ ꯃꯨꯕꯥꯡꯗꯣ ꯇꯧꯕ ꯈꯔ ꯅꯨꯡꯉꯥꯏꯔꯦꯀꯣ
ꯇꯧꯑꯣꯗꯅ ꯀꯩꯅꯣ ꯌꯨꯇ꯭ꯌꯨꯕ ꯍꯥꯡꯉꯒ
ꯑꯁ ꯑꯗꯨ ꯏꯟꯀꯝ ꯂꯩꯗꯕꯒꯤꯗꯤꯅꯦ
ꯄꯤꯁ ꯑꯗꯨ ꯍꯧꯕ ꯀꯥꯟꯗꯗꯤ ꯀꯔꯤꯅꯣ ꯅꯪꯒꯤ ꯅꯣꯔꯃꯦꯜ ꯆꯥꯛꯇꯣ ꯆꯥꯔꯒ ꯎꯠꯂꯨ ꯀꯩꯅꯣ ꯅꯟꯅ ꯅꯤꯇꯤ ꯆꯥꯔ ꯂꯩꯔꯦꯗ ꯑꯩ ꯇꯧꯕꯤꯅꯤ ꯀꯩꯅꯣ
ꯗꯥꯖꯝ